ꯑꯣ ꯑꯗꯨ ꯌꯥꯏꯗꯦ
ꯉ ꯉꯥꯏꯔꯤꯔꯤꯕ
ꯃꯥꯑꯦ ꯅꯪꯗꯤ
ꯆꯥꯛ ꯆꯥꯔꯕ꯭ꯔꯣ
ꯆꯥꯛ ꯆꯥꯔꯕ꯭ꯔꯣ ꯂꯩꯁꯥꯕꯤ
ꯍ
ꯁꯥꯕꯦ ꯁꯥꯗ꯭ꯔꯤ
ꯀꯂꯤ
ꯍꯥ ꯑꯁ ꯌꯥꯝ ꯂꯥꯡꯉꯤꯅꯦ ꯅꯣꯏꯗ
ꯍꯣꯏ ꯌꯥꯝ ꯂꯥꯡꯉꯦ
ꯃꯄꯥꯟꯗ ꯆꯂꯣ
ꯑ ꯑ
ꯅꯣꯏ ꯅꯄꯥꯁꯨ ꯀꯣ ꯀꯔꯤ ꯀꯔꯤ ꯂꯥꯎꯕ ꯌꯥꯝ ꯍꯩꯈ꯭ꯔꯕ ꯖꯥꯠꯅꯤ
ꯒ꯭ꯌꯥꯁꯇꯣ ꯃꯍꯥꯛ ꯉꯁꯤ ꯂꯧꯧꯕꯅꯦꯕ ꯑꯗꯨꯒꯤ ꯌꯥꯝ ꯂꯥꯡꯉ ꯂꯩꯕ ꯑꯗꯨꯒꯤꯅꯦ
ꯍꯌꯦꯡꯗꯤ ꯃꯥꯏ ꯑꯆꯧꯕ ꯑꯃ ꯂꯧꯕꯤꯈ꯭ꯔꯣꯀꯣ ꯔꯨꯝ ꯃꯅꯨꯡꯗ ꯊꯝꯃꯒ ꯂꯥꯛꯑꯣꯅꯤꯉꯥꯏ
ꯍꯣꯏ
ꯎꯝ ꯀꯗꯥꯏ ꯀꯗꯥꯏ ꯁꯠꯀꯤꯔꯥ
ꯍꯔꯣ
ꯅꯪꯕꯨꯅꯤꯅꯦ ꯑꯩꯅ ꯍꯪꯂꯤꯕꯁꯦ
ꯎꯅꯤ
ꯁꯨꯖꯤ ꯐꯥꯎꯁꯤ ꯇ꯭ꯔꯤ ꯄꯥꯏꯌꯨꯀꯣ
ꯀꯥꯏ ꯎꯝ ꯌꯥꯔꯣꯏ ꯁꯥꯀꯅꯤ
ꯑꯁ ꯇꯥꯥꯏꯅꯦ ꯅꯪꯒꯤ ꯋꯥꯈꯜ ꯋꯥꯍꯇꯥꯁꯤꯗꯤ ꯌꯥꯝꯅ ꯅꯨꯡꯉꯥꯏꯇꯦꯅꯦ
ꯀꯔꯤ ꯇꯧꯕꯒꯤꯔꯣ ꯀꯔꯤ ꯏꯟꯁꯥꯡꯔꯣ
ꯑꯦꯁ ꯑꯩꯔꯣ
ꯊꯣꯡꯕ꯭ꯔꯣ ꯍꯥꯏꯔꯒ ꯈꯨꯝꯁꯨ ꯈꯨꯝꯗꯦ
ꯍꯪꯒꯥꯝ ꯆꯝꯐꯨꯠꯅꯦ ꯈꯣꯏꯗꯤ ꯂꯥꯏꯔꯕꯅꯤꯅ ꯏꯟꯖꯥꯡꯐꯥꯎ ꯆꯥꯅꯤꯡꯉꯥꯏ ꯂꯩ
ꯑꯣ
ꯇꯥꯕ꯭ꯔꯣ
ꯑꯣ ꯇꯥꯏꯌꯦ
ꯀꯅꯥ ꯀꯅꯥ ꯂꯧ ꯆꯠꯀꯦꯔꯥ
ꯏꯃꯥꯅꯦ ꯑꯩꯅꯦ ꯏꯕꯣꯛꯅꯦ ꯏꯕꯣꯛ ꯑꯍꯟꯅꯦ ꯌꯥꯝ ꯆꯠꯀꯅꯤꯗ
ꯀꯔꯝꯕ ꯂꯧꯗꯨꯔꯣ ꯑꯦ ꯈꯨꯟ ꯂꯥꯞꯄꯒꯤꯗꯣ
ꯍꯣꯏ ꯈꯨꯟꯂꯥꯛꯄꯒꯤꯗꯣ ꯑꯗꯨꯗ ꯆꯠꯀꯅꯤ ꯅꯪꯗꯤ ꯒꯥꯔꯤ ꯆꯠꯈꯤꯅꯤꯅꯦ ꯉꯁꯤꯗꯤ ꯑꯗꯨ ꯑꯗꯨꯒꯤꯅꯦ
ꯑꯩꯗꯤꯀꯣ
ꯍꯥꯥ
ꯑꯩꯁꯨ ꯒꯔꯤ ꯑꯆꯧꯕ ꯆꯠꯀꯅꯤ
ꯑꯣ ꯂꯐꯣꯏ ꯌꯣꯟꯕ ꯆꯠꯀꯅꯤ ꯉꯁꯤ ꯑꯩꯈꯣꯏ ꯐꯥꯝꯗ
ꯎꯝ ꯅꯪꯒꯤ ꯒꯤꯍꯣꯝꯗꯨꯁꯨ ꯄꯨꯔꯛꯎꯅ ꯑꯩꯁꯨ ꯆꯥꯒꯦꯅ
ꯑꯥ ꯅꯪꯗꯤ ꯍꯥꯏꯔꯛꯇ꯭ꯔꯒ ꯑꯗꯨꯗ ꯂꯥꯛꯀꯅꯤ ꯍꯥꯏꯅ ꯍꯥꯏꯔꯛꯇ꯭ꯔꯒ ꯑꯗꯨꯒꯤ ꯀꯔꯃꯥꯏꯅ ꯑꯗꯨꯗ ꯑꯣ ꯍꯥꯟꯅ ꯍꯥꯏꯔꯛꯇ꯭ꯔꯗꯤ ꯅꯪ ꯅꯪꯒꯤ ꯃꯅꯥꯛꯇ ꯆꯪꯒꯅꯨ ꯍꯥꯏꯌꯣ ꯅꯪꯒꯤꯗꯣ ꯀꯔꯤ ꯏꯟꯁꯥꯡ ꯍꯥꯏꯕ꯭ꯔꯣ ꯑꯃꯨꯛ ꯀꯥꯎꯈ꯭ꯔꯦ
ꯐꯪꯒꯥꯝ ꯍꯪꯒꯥꯝ
ꯉꯔꯥꯡꯒꯤ ꯏꯟꯖꯥꯡ ꯅꯠꯇ꯭ꯔꯣꯅꯦ
ꯎꯝ
ꯉꯔꯥꯡꯒꯤ ꯅꯠꯇꯦ
ꯉꯔꯥꯡꯒꯤꯅꯦ
ꯑꯣ ꯉꯔꯥꯡꯒꯤꯗꯤ ꯍꯥꯎꯔꯝꯃꯣꯏꯗ
ꯍꯥꯎꯇ꯭ꯔꯁꯨ ꯊꯦꯡꯒ꯭ꯔꯦꯕ ꯊꯕꯛ ꯆꯠꯅꯉꯥꯏꯗꯣ
ꯑꯒꯨ
ꯑꯩꯠ ꯊꯥꯔꯇꯤꯅꯦꯕ ꯑꯩꯅ ꯆꯠꯀꯗꯧꯕꯗꯣ ꯈꯪꯕ꯭ꯔꯥ
ꯑꯦꯠ ꯊꯥꯔꯇꯤ ꯍꯥꯏꯕ
ꯎꯝ
ꯑꯣ
ꯑꯩꯠ ꯊꯥꯔꯇꯤꯗꯤ ꯀꯨꯝꯗ꯭ꯔꯤꯕꯣ
ꯑꯦꯗ ꯀꯒꯤꯅꯤ ꯍꯥꯏꯒꯦ ꯎꯝ
ꯀꯔꯤ ꯁꯃꯥꯡ
ꯇꯥ ꯗ꯭ꯔꯤꯔꯤꯕꯣ ꯍꯥꯏꯅꯦ ꯀꯨꯟ ꯗ꯭ꯔꯤꯔꯤꯕꯣꯗꯤ ꯀꯔꯤꯅꯣ
ꯀꯥꯗꯔꯤ ꯔꯈꯪꯒꯤ ꯔꯏꯗꯤ ꯀꯔꯤꯔꯣ ꯌꯥꯝ ꯁꯥꯏ ꯉꯁꯤ ꯅꯨꯡꯁꯥꯁꯦ
ꯁꯃꯟ ꯈꯣꯏꯁꯨ
ꯂꯍꯦꯡꯕ ꯌꯥꯗꯦꯅꯦ ꯉꯁꯤꯒꯤ ꯅꯨꯡꯁꯥꯗꯤ ꯊꯤꯅ ꯅꯩꯕ ꯊꯕꯛ ꯇꯧꯔꯤꯅꯦ
ꯅꯨꯡꯁꯥꯔꯥ ꯅꯨꯡꯁꯥꯔꯥ
ꯅꯣꯡꯁꯥ ꯅꯨꯡꯁꯥ ꯎꯝ ꯍꯦ ꯋꯥꯔꯤꯗ
ꯀ꯭ꯣ ꯇ ꯄ
ꯏꯊꯟꯗ ꯄꯪꯅꯧ ꯅꯧꯅꯤꯡꯕ
ꯅ ꯎꯅ
ꯑ ꯌꯥꯝ ꯁꯥꯏ ꯀꯔꯤ ꯉꯁꯤ ꯂꯧ ꯆꯠꯄ ꯌꯥꯔꯣꯏꯗ ꯍ ꯍꯣ
ꯑ
ꯌꯍꯝ ꯌ ꯌꯁꯣ ꯇꯦꯔꯥ
ꯀꯅꯤ ꯍꯥꯏꯕ
ꯍꯨꯝ
ꯍꯣꯏ ꯑꯗꯨ ꯌꯣꯟꯕ ꯆꯠꯀꯅꯤ
ꯎ
ꯅꯪ ꯁꯣꯁ ꯁꯦꯕ
ꯐꯜꯅꯦ
ꯀꯩꯆꯧꯕꯒꯦ
ꯑꯗꯨ
ꯒꯥꯔꯤ ꯇꯧꯕꯒꯤ ꯇꯟꯕ꯭ꯔꯅꯦ
ꯃꯥꯒꯤ ꯄꯄꯗ
ꯑꯦꯀꯔꯤ ꯇꯧꯕ
ꯑꯗꯦꯕ
ꯑꯣ
ꯎ
ꯀꯔꯤ ꯍꯥꯏꯕꯅꯣ
ꯃꯥꯅꯦ ꯑꯉꯥꯡꯗꯣ ꯂꯥꯏꯔꯤꯛ ꯏꯕ ꯂꯣꯏꯗ꯭ꯔꯤ ꯍꯥꯏꯕ ꯑꯗꯨꯒꯤꯅꯦꯦꯔ ꯌꯥꯝ ꯁꯥꯕꯒ ꯊꯕꯛ ꯌꯥꯝꯕꯒ ꯋꯥ ꯉꯥꯡꯅꯤꯉꯥꯏ ꯂꯩꯇꯦꯗ
ꯊꯥꯃꯟꯕꯒꯤ ꯂꯦꯡꯕ ꯌꯥꯗꯣꯏ ꯉꯁꯤ
ꯇꯨꯝꯃ ꯂꯩ
ꯇꯨꯡꯗꯗꯤ ꯄꯩꯁꯥ ꯂꯥꯛꯇꯦꯅꯦ ꯑꯩꯈꯣꯏꯗꯤ ꯂꯥꯏꯕꯅꯤꯅ ꯃꯜꯖꯤꯗꯨ ꯐ ꯌꯥꯝ ꯌꯥꯝ ꯂꯩꯔꯅꯦ
ꯎꯝ
ꯍꯣꯔꯦꯟ ꯀꯔꯤꯒꯤꯔꯥ ꯅꯣꯏ ꯂꯥꯛꯄ ꯃꯇꯝꯗ ꯑꯁ ꯍꯧꯖꯤꯛꯀꯥꯟ ꯂꯥꯛꯑꯁꯨ ꯐꯒꯗꯕꯀꯣ
ꯑꯣ
ꯒꯗꯕ ꯑꯗꯨꯒ ꯊꯕꯛꯁꯨ ꯁꯨꯍꯟꯕꯉꯣꯟꯗ ꯈ ꯌꯥꯝꯅꯗꯤ ꯁꯨꯗꯕ ꯈ ꯌꯥꯝꯅꯗꯔꯕꯥ ꯁ ꯁꯨꯍꯟꯒꯗꯕ ꯅꯪꯉꯣꯟꯗ ꯊꯕꯛꯇꯣ
ꯀꯔꯤ
ꯑꯩꯈꯣꯏ ꯊꯕꯛ ꯁꯨꯕ ꯑꯩꯈꯣꯏꯗ ꯉꯝꯗ꯭ꯔꯦꯕ
ꯑꯩ ꯅꯨꯄꯤꯔꯣ ꯅꯪ ꯅꯪꯒꯤ ꯅꯨꯄꯤꯔꯣ ꯑꯩ
ꯑ ꯇꯤꯟꯗ꯭ꯔꯁꯨ ꯃꯇꯦꯡ ꯄꯥꯡꯕ ꯌꯥꯏꯅ
ꯎꯝ
ꯌꯥꯝ ꯁ ꯌꯦꯁꯤꯁꯦ ꯀꯝꯄ꯭ꯂꯦꯛꯁꯟꯗꯣ ꯂꯣꯏꯅꯃꯛ ꯃꯥꯡꯈ꯭ꯔꯅꯤꯉ ꯉꯁꯤꯒꯤꯗꯤ ꯌꯥꯔꯣꯏꯗ
ꯃꯥꯥꯡꯁꯨ
ꯑꯦꯁ ꯃꯥꯗꯤ ꯅꯪ ꯌꯥꯔꯔꯣꯏꯅꯦ ꯄꯥꯝꯃꯔꯣꯏꯅꯦ
ꯌꯥꯝ ꯄꯥꯝꯒꯅꯤ
ꯅꯨꯄꯤ ꯑꯃ ꯊꯤꯔꯗꯤ ꯂꯣꯏꯔꯦ ꯑꯩꯗꯤ
ꯐ ꯎꯝ ꯆꯥꯕꯜ
ꯅꯪꯣ ꯇꯥꯕ ꯅꯪꯅ ꯉꯥꯕꯤꯔꯥꯛꯄꯗꯣ ꯍꯥꯏ꯭ꯔꯤꯔꯥ ꯃꯩꯗ ꯇꯧꯔꯤꯉꯩꯗ ꯃꯥ ꯃꯥꯏ ꯂꯣꯏꯅꯃꯛ ꯈꯥꯈ꯭ꯔꯔꯤꯅꯦ ꯉꯥꯗꯣ ꯉꯥ ꯃꯥꯟꯗ꯭ꯔꯤꯅꯦ
ꯎ ꯎꯝ ꯑꯄꯪꯕꯒꯤ ꯍꯤꯗꯥꯛ ꯂꯩꯇꯦ ꯍꯥꯏꯕꯗꯣ ꯇꯥꯏꯀꯣ
ꯅꯝꯊꯤꯑ ꯍꯥꯏ ꯑꯗꯨ ꯉꯥꯗꯣ
ꯎꯝ ꯅꯣꯏꯅ ꯍꯩꯇ꯭ꯔꯒ ꯃꯅꯝ ꯅ ꯊꯤ ꯀꯥꯏꯅ
ꯅꯪꯅ ꯐꯖꯅ ꯇꯧꯗꯕꯒꯤ ꯑꯣꯏꯔꯝꯅꯤꯅ
ꯑꯁ ꯀꯃꯨꯛ ꯁꯤ ꯑꯃꯨꯛ ꯑꯩꯕꯨ ꯉꯥꯡꯅꯤꯡꯕ꯭ꯔꯥ ꯅꯪꯁꯦ ꯍꯥ
ꯉꯥꯡꯅꯤꯡꯗꯦꯗ ꯆꯨꯝꯅ ꯍꯥꯏꯕ ꯋꯥꯅꯤꯗ
ꯑ
ꯑꯣꯟꯁꯥꯡ
ꯎ ꯌꯥꯝ ꯍꯥꯎꯋꯅꯦ ꯁꯤ ꯍꯩꯅꯎꯁꯦ ꯂꯩꯁꯥꯕꯤ ꯑꯩꯈꯣꯏꯅ ꯄꯤꯕꯅꯤꯅ
ꯀꯔꯤ ꯍꯥꯏꯕ꯫
ꯅꯤꯁꯥꯕꯤꯈꯣꯏꯅ ꯄꯤꯕ ꯀꯩꯅꯣ ꯌꯥꯝ ꯍꯥꯎꯋꯦꯕ꯫
ꯅꯨꯒꯥꯝꯣꯔꯥ ꯍꯪꯒꯥꯝꯗꯨꯔꯥ꯫
ꯍꯩꯅꯧ꯫
ꯍꯩꯅꯧ ꯑꯦꯁ ꯂꯩꯁꯥꯕꯤꯅ ꯄꯤꯒ ꯆꯥꯒꯅꯣꯗ꯫
ꯍꯥꯎ꯫
ꯀꯔꯤ ꯆꯠꯀꯅꯣ ꯉꯥꯏꯈꯣ ꯑꯃꯔꯥꯛ
ꯎꯝ ꯐꯣꯟꯍ ꯇꯈ꯭ꯔꯦ꯫
ꯂꯪ ꯂꯪꯊꯣꯛꯀꯅꯨ ꯐꯣꯟꯗꯣ꯫
ꯍ ꯀꯔꯤ ꯗ꯭ꯔꯦꯁ ꯁꯦꯠꯁꯤꯔ ꯁꯥꯕꯁꯤꯒ ꯀ꯭ꯣꯇꯔ ꯄꯦꯟ ꯁꯦꯠꯁꯤꯔꯣ꯫ ꯑꯗꯨꯛ ꯌꯝ
ꯀꯣꯇꯥꯔ ꯄꯦꯟ ꯍꯥꯞꯄꯛꯑꯣ ꯑꯗꯣ ꯌꯥ ꯀꯧꯒꯅꯨꯅꯦ ꯀꯣ ꯏꯔꯣ ꯅꯪꯁꯨ ꯄꯥꯡꯃꯜꯂꯦ
ꯑꯁ ꯄꯔꯥꯏꯖꯦ ꯀꯔꯝꯕ ꯁꯦꯠꯁꯤꯔ
ꯈꯪꯗꯦ
ꯔꯦꯠꯇꯨꯁꯨ ꯐꯖꯗ꯭ꯔꯅꯤ
ꯔꯦꯠ ꯀꯔꯤ ꯍꯥꯏꯕ ꯀꯣꯇꯔ ꯄꯦꯟꯗꯨꯔꯥ꯫
ꯎꯝ
ꯑꯗꯨ ꯁꯦꯠꯄ ꯌꯥꯏꯅ
ꯅꯪ ꯂꯥꯛꯇꯕ ꯗꯔꯦꯁ ꯁꯨꯂꯩꯗꯔꯦ ꯑꯩꯗꯤ
ꯑꯦ ꯈꯪꯗꯣꯏꯅꯦ ꯑꯩ ꯂꯥꯛꯄ ꯃꯇꯝꯗ
ꯂꯥꯛꯑꯣ ꯉꯥꯏꯕꯗ ꯋꯥꯔꯦ ꯑꯩꯒꯤ ꯅꯨꯡꯁꯤꯕꯤꯕꯨ꯫
ꯍꯩꯁ ꯗꯥꯏꯂꯣꯇꯤ
ꯑꯊ ꯑꯊ